ꯚꯏ ꯇꯥꯕ꯭ꯔꯣ ꯍꯜꯂꯣ ꯍꯜꯂꯣ
ꯆ
ꯑꯣ
ꯅꯣ ꯇꯥ ꯔꯦ
ꯇꯥꯏꯕ ꯍꯜꯂꯣ
ꯅ
ꯇꯌꯦ ꯅꯪ ꯏꯔꯔꯕꯒ꯭ꯔꯥ ꯑꯩ ꯔꯞ ꯑꯧ ꯇꯥꯏꯌꯦ
ꯍꯥꯥ ꯑ
ꯅꯪ ꯅꯦꯕꯅ ꯑꯩ ꯅꯦꯕ ꯀꯌꯥꯝ ꯌꯥꯝ ꯅꯨꯡꯉꯥꯏꯇ꯭ꯔꯦꯕ
ꯅꯪꯅꯦ ꯅꯪꯒꯤꯅꯦ ꯅꯟꯒꯝ ꯅ
ꯑꯣ ꯀꯁꯨ ꯐ ꯀꯥꯏꯗ
ꯎ
ꯉꯁꯥꯏꯔꯣ
ꯑ ꯉꯥꯡꯕꯠꯄ ꯃꯤꯅ ꯁꯟꯗꯤꯕꯟ
ꯍꯣꯏ ꯁꯤꯅꯤ
ꯉꯃꯤꯅꯤ ꯍꯥꯏ
ꯑꯥꯏ ꯃꯥꯏ ꯣꯠ ꯑꯥ ꯉꯁꯥꯏꯗꯣ ꯑꯩꯈꯣꯏꯗ ꯁꯤꯅꯤ ꯑꯩꯈꯣꯏꯒꯤ ꯐꯤꯌꯔꯋꯦꯜ ꯄ꯭ꯔꯣꯒ꯭ꯔꯥꯝ ꯇꯧꯔꯨꯕꯗ ꯑꯁ ꯁꯤꯒꯗꯧꯔꯦ ꯅꯨꯡꯉꯥꯏꯇ ꯅꯨꯡꯉꯥꯏꯌꯦꯦ ꯅꯨꯡꯁꯤꯕꯤ ꯅꯨꯡꯁꯤꯕꯤ ꯃꯣꯏꯗꯣ ꯑꯁ ꯀꯔꯤ ꯇꯧꯕꯒꯅꯤ ꯑꯁ ꯚꯥꯏ ꯉꯁꯤꯒꯤꯗꯤ ꯃꯣꯏ ꯀꯔꯤ ꯍꯥꯏꯁꯤꯔꯥ ꯑꯩꯈꯣꯏꯒꯤ ꯎ ꯐꯦꯔꯋꯦꯜ ꯒꯤ ꯊꯤꯝꯗꯣ ꯑ꯭ꯔꯣꯝ ꯄ꯭ꯔꯣꯝ ꯊꯤꯝꯅꯦꯕ
ꯁꯦꯠꯂꯛꯄ꯭ꯔꯥ
ꯍꯣꯏ ꯑꯦ ꯑꯩꯈꯣꯏꯕꯨꯗꯤ ꯁꯤꯜꯂꯛꯇꯦ ꯁꯤꯅꯤꯌꯔ ꯑꯣꯏꯣꯏꯈꯤꯕꯗꯤ ꯃꯣꯏ ꯁꯤ ꯀꯔ ꯎꯝ ꯁꯥꯔꯤꯒ ꯁꯦꯠꯂꯛꯑꯦ ꯑꯗꯨꯒ ꯁ꯭ꯔꯣꯛꯣꯛ ꯀ ꯁꯤꯠꯂ ꯑꯁ ꯀꯣꯆꯀ ꯁꯤꯠ ꯂꯩꯅꯦꯕ ꯌꯦꯡꯕꯒ ꯌꯥꯝꯨꯛ ꯅꯨꯡꯉꯥꯏꯕ ꯑꯗꯨꯒ ꯀꯔꯤ ꯍꯥꯏꯁꯤꯔꯦ ꯑꯗꯨꯝ ꯃꯣꯏ ꯃꯁꯦꯟꯗ ꯑꯗꯨꯝ ꯄꯥꯔꯠꯅꯔ ꯄꯥꯔꯠꯅꯔ ꯂꯩꯕꯁꯨ ꯌꯥꯎꯋꯦꯕ
ꯑ ꯑ
ꯀꯣꯄꯜ ꯒꯦꯝꯁꯀꯨꯝꯕ ꯁꯥꯟꯅꯍꯟꯕꯅꯦꯕ ꯈꯨꯗꯨꯉꯥꯏ ꯑꯗꯨꯒꯤꯕꯦꯝꯃ ꯅꯨꯡꯁꯤꯕꯗꯣ ꯆꯠꯂꯝꯗꯥꯏꯗꯀꯣ ꯃꯣꯏꯁꯨ
ꯎꯝ
ꯊꯥꯕꯜꯒ ꯆꯣꯡꯍꯧꯔꯅꯤ ꯆꯣꯡꯕ ꯍꯩꯇꯕ ꯃꯤꯁꯨ ꯆꯣꯡꯕ ꯌꯥꯎꯔꯦ
ꯅꯦꯟꯗꯥꯁꯨ ꯌꯥꯕ꯭ꯔꯥ
ꯅ ꯅꯖꯤ ꯌꯥꯎꯋꯦ ꯑꯗꯨꯅꯤ
ꯑꯦ ꯀꯥꯎꯋꯏꯅꯦ ꯃꯤ ꯃꯤꯡ ꯄꯟꯕ ꯌꯥꯗꯦ ꯍꯥꯏꯕꯅꯦ ꯂꯝꯁꯨ ꯄꯟꯕ ꯌꯥꯗꯦ ꯍꯥꯏꯕꯅꯦ
ꯑꯣ
ꯎ
ꯀꯣꯏ ꯤꯡꯒꯔꯅꯤꯅꯦ ꯎ ꯅꯅꯤ ꯀꯦꯗꯒꯦ
ꯑꯥ
ꯅꯪꯗꯤ ꯀꯩꯗꯧꯒꯦꯕ ꯈꯥꯁ ꯆꯠꯄ ꯑꯣꯏꯔꯝꯒꯅꯤꯌꯦ ꯅꯪꯒꯤ
ꯇꯇ ꯑꯗꯤ ꯀꯇꯦ
ꯑꯗꯒꯤ ꯄꯥꯔꯝꯝꯕꯅꯤ ꯎꯦ
ꯐꯥꯗꯦ ꯍꯦ ꯀꯗꯥꯏꯔꯤꯒ
ꯇꯔ ꯅꯪ ꯂꯥꯏꯔꯤꯛ ꯄꯥꯗꯗꯤ ꯀꯩ ꯇꯣꯗꯅꯣ ꯑꯁ ꯑꯗꯨ ꯚꯥꯏ ꯑꯩꯒꯤ ꯏꯟꯇꯔꯟꯗꯣ ꯍꯌꯦꯡ ꯍꯧꯔꯅꯤꯅꯦ ꯑꯜꯦ ꯑꯝ ꯝ ꯑꯝ ꯂꯩꯇꯦ ꯑꯗꯨꯁꯨ ꯍꯌꯦꯡꯗꯒꯤ ꯀꯔꯤꯔ ꯑꯥꯒꯁꯀꯤ ꯗꯦꯠ ꯑꯩꯠ ꯐꯥꯎꯔ ꯁꯚꯦꯟ ꯐꯥꯎꯔ ꯑꯣꯏꯕꯅꯤ ꯑꯗꯨꯔꯣ
ꯑꯣ ꯑꯣ
ꯑꯗꯣ ꯃꯣꯏꯗꯣ ꯍꯥꯏꯗꯤ ꯕꯦꯡꯒꯤꯅꯤꯅ ꯊꯕꯛꯇꯣ ꯌꯥꯝ ꯄꯤꯌꯦ ꯍꯥꯏꯌꯦꯕ ꯀꯩꯅꯣꯒꯤꯅꯦ ꯄꯣꯁꯇꯣ ꯄꯣꯖꯤꯁꯟꯗꯣ ꯆꯤꯐ ꯃꯦꯅꯦꯖꯔ
ꯁꯤꯌꯦꯁ ꯐꯔꯤ ꯐꯔ ꯇꯔ ꯑꯒꯁ ꯄꯈꯛ
ꯍꯣꯏ ꯖꯨꯟ ꯖꯨꯂꯥꯏ ꯑꯥꯒꯁ ꯊꯥ ꯑꯅꯤꯗꯤ ꯁꯨꯕꯅꯦ ꯊꯥꯅꯤꯗꯤ ꯍꯦꯂꯦꯅꯤꯀꯣ ꯊꯥꯅꯤꯕꯤ ꯍꯂ
ꯇꯔꯦ
ꯍꯣꯏ ꯑꯗꯨꯝ ꯏꯟꯇꯔꯟ ꯇꯧꯒꯗꯕ ꯃꯥ ꯑ
ꯀꯔꯤ
ꯑꯩ ꯐꯣꯟꯣꯟ ꯋꯥꯕꯁꯖꯒ ꯑꯩꯈꯣꯏ ꯀꯥꯃꯤꯟꯅꯔꯗꯤ ꯀꯣ ꯌꯦꯡꯉꯣ ꯄꯨꯂꯞ ꯆꯠꯃꯤꯟꯅꯕ ꯌꯥꯝꯅꯦ
ꯅꯨꯡꯉꯥꯏꯒꯅꯤ ꯑꯁ ꯀꯗꯥꯏ ꯗꯩꯩ ꯕꯤꯕꯤ ꯇꯃꯉꯩꯗ ꯐꯣꯔ ꯐꯤꯐꯇꯤ ꯅꯨꯡꯉꯥꯏꯇ꯭ꯔꯦꯗ ꯍꯣꯏ ꯄꯁꯂ ꯀꯣꯏ ꯆꯠꯄꯀꯥꯟꯅꯒ
ꯎꯝ ꯌꯥꯡꯈꯩꯗꯣ ꯄꯨꯂꯞꯅ ꯂꯩꯃꯤꯟꯅꯩ ꯅꯔꯟ ꯀꯣ ꯄꯨꯔꯥ ꯌꯣꯡꯒꯨꯝꯒ ꯑꯣꯏꯔꯤꯅꯤꯀꯣ
ꯑꯗꯨꯅꯦ
ꯂꯥꯏꯔꯤꯛꯁꯨ ꯁꯨꯡ ꯄ ꯄꯥꯔꯣꯏ ꯑꯩꯈꯣꯏꯗꯣ ꯀꯇꯨ ꯀꯔꯟ ꯇꯧꯔ ꯂꯩꯒꯗꯧ ꯃꯥꯂꯦ ꯑꯗꯨ ꯑꯣꯏꯔꯁꯨ ꯂꯥꯏꯔꯤꯛ ꯄꯥꯗ꯭ꯔꯁꯨ ꯑꯦꯠꯂꯤꯁ ꯄꯥꯁ ꯃꯥꯔꯇꯤ ꯐꯪꯗꯤ ꯐꯪꯕꯅꯤꯀꯣ ꯑꯣꯏꯁꯨ꯫ ꯐꯪꯕꯗꯤ ꯉꯝꯃꯅꯦꯌꯣ
ꯎꯝ ꯍꯧꯖꯤꯛ ꯂꯩꯔꯗꯤ ꯑꯗꯨꯝ ꯀꯥꯃꯤꯟꯕ ꯌꯥꯃꯦ
ꯎꯝ ꯀꯃꯤꯟꯅ ꯃꯥꯏ ꯄꯥꯏꯂꯩꯇꯦ
ꯑꯁ ꯑꯗꯨ ꯑꯣꯏꯔꯁꯨ ꯈꯪꯗꯦꯗ
ꯎꯝ ꯄ꯭ꯂꯥꯟ ꯑꯃ ꯑꯃꯗꯨꯁꯨ ꯂꯩꯕꯅꯤꯅꯉꯣ
ꯑꯥꯎ
ꯅꯨꯡꯁꯤ ꯄꯨꯟꯁꯤꯁꯦ ꯊꯨꯅ ꯊꯨꯅ ꯆꯠꯈ꯭ꯔꯦ ꯉꯥꯏꯍꯥꯛ ꯂꯩꯔꯗꯤ ꯂꯨꯍꯣꯡꯕꯒꯤ ꯂꯥꯅꯤ
ꯑꯁ ꯇꯨꯃꯟ ꯈꯥꯔꯦ
ꯆꯍꯤꯗꯣ ꯌꯦꯡꯉꯣꯅꯦ ꯑꯥ ꯌꯧꯔꯅꯤ ꯉꯍꯥꯥꯛ ꯂꯩꯔꯗꯤ ꯂꯨꯍꯣꯡ ꯂꯨ ꯂꯨꯍꯣꯡꯕꯒꯤ ꯀꯩꯔꯥ ꯃꯧ ꯍꯥꯏꯅꯕ ꯒꯥꯔꯤꯗꯣ ꯂꯥꯛꯑꯅꯤ ꯉꯥꯏꯍꯥꯛ ꯑꯣꯏꯔꯦ
ꯑꯩꯗꯤ ꯅ ꯑꯦꯠꯂꯤꯁ ꯑꯦꯠꯂꯤꯁ ꯇ꯭ꯋꯦꯟꯇꯤ ꯅꯥꯏꯟ ꯇ꯭ꯋꯦꯟꯇꯤ ꯑꯩꯠ
ꯑꯥ꯭ꯛ
ꯑꯗꯨꯗꯣ ꯌꯥꯝ ꯅꯨꯡꯁꯤ ꯍꯥꯏꯕ ꯅꯣꯏꯒ ꯌꯥꯝ ꯊꯥꯖꯩ ꯆꯠꯆꯕꯗꯣ
ꯅꯪ ꯀꯅꯥ ꯀꯅꯥꯗꯁꯨ ꯑꯩꯉꯣꯟ ꯑꯩꯉꯣꯟꯗ ꯈꯛ ꯅꯠꯇꯕ꯭ꯔꯥ
ꯑ ꯈꯩꯔꯥ ꯄ꯭ꯔꯤꯁꯂꯥ ꯈꯣꯏꯗꯔꯁꯨ ꯍꯥꯏꯕꯒꯨꯝ ꯇꯧꯕꯅꯦ ꯄ꯭ꯔꯤꯁꯂꯥ ꯍꯣꯏ ꯑꯩ ꯂꯣꯏꯅꯃꯛ ꯍꯥꯏꯕꯅꯤꯗ ꯃꯤꯡ ꯃꯤꯡ ꯄꯜꯂꯦ ꯑꯃꯨꯛꯀ ꯑꯩꯈꯣꯏ ꯒ꯭ꯔꯨꯞꯇ ꯂꯣꯏꯅ ꯍꯥꯏꯕꯅꯦ ꯍꯥꯏꯗꯤ ꯂꯣꯏ ꯊꯥꯖꯗ ꯈꯤꯇꯪ ꯈꯤꯇꯪ ꯁꯥꯎ ꯈ꯭ꯔꯦꯕ ꯃꯣꯏꯗꯣ ꯎꯝ ꯈꯤꯇꯪ ꯁꯥꯎꯕꯗꯨ ꯑꯃꯨꯛꯀ ꯑꯩꯅ ꯑꯄꯨꯂꯨꯖꯥꯏꯁ ꯇꯧꯑꯣ ꯅꯣꯏ ꯊꯥꯖꯕꯗꯣ ꯌꯥꯝ ꯅꯨꯡꯁꯤꯕ ꯋꯥꯅꯤ ꯑꯗꯨ
ꯁꯤ ꯊꯥꯖꯗꯔꯗꯤ
ꯑꯋꯥ ꯑꯃꯥꯗꯣ ꯀꯣꯜ ꯇꯧꯔꯦ ꯚꯥꯏ
ꯑꯁ ꯌꯥꯔꯦ ꯇꯦꯟ ꯃꯤꯅꯤꯠ ꯐꯥꯗ꯭ꯔꯤ ꯄꯩꯁꯥꯅꯦ ꯄꯦꯁꯥ
ꯑꯩ ꯑꯃꯨꯛ ꯑꯗꯨꯝ ꯄꯥꯏꯌꯣ ꯑꯗꯨꯝ
ꯎꯝ
ꯑ ꯇꯥꯕꯔꯣ ꯚꯥꯏ
ꯑꯥꯎ
ꯎꯝ ꯑꯩꯅ ꯍꯥꯏꯅꯦ ꯃꯥꯅ ꯄꯩꯁꯥ ꯐꯪꯕꯔꯣ ꯋꯥꯏꯌꯦ ꯑꯗꯨꯒꯤ ꯑꯩꯅ ꯐꯪꯉꯦ ꯁꯁꯠ ꯊꯝꯃꯣ ꯁꯁꯠ ꯊꯝꯃꯣ ꯄꯩꯁꯥ
ꯅꯪꯗꯤ ꯊꯨꯑꯦ ꯑꯩꯗꯤꯀꯣ ꯅꯍꯥꯟꯒ ꯇꯧꯕꯂꯣ ꯉꯁꯤꯈꯛꯅꯦ ꯐꯪꯕꯗꯣ ꯍꯥꯏꯗꯤ ꯃꯣꯏꯗꯣ
ꯑ
ꯄꯤꯊꯣꯛꯄ ꯇꯥꯏꯃꯤꯡ ꯂꯩꯕꯅꯦꯕ ꯑꯗꯨꯒꯤꯅꯦ ꯅꯍꯥꯛꯅꯤꯗꯣ ꯀꯨꯏꯕꯒ ꯊꯨꯕꯅꯦ ꯇꯥꯏꯃꯤꯡ ꯂꯩꯕꯅꯦ
ꯎꯝ
ꯄꯩꯁꯥꯁꯨ ꯍꯥꯏꯅꯨ ꯍꯥꯏꯕꯅꯦ
ꯅꯪ ꯁꯤꯁꯨ ꯅꯪꯅ ꯑꯗꯨꯝ ꯍꯧꯔꯦ
ꯍꯥꯎ ꯍ ꯍꯦ
ꯇꯤꯟ ꯅꯣꯡꯃ ꯑꯃꯗꯤ ꯏꯕꯥꯅꯤꯁꯨ ꯑꯗꯨꯝ ꯗꯦꯠ ꯆꯠꯁꯤꯗꯅ ꯀꯩꯅꯣ ꯆꯠꯇꯕꯥ ꯁꯨ ꯀꯨꯏꯔꯦꯑꯩ ꯍꯧꯖꯤꯛ ꯁꯤ ꯑꯁꯤꯒꯤ ꯊꯥ ꯅꯠꯇ꯭ꯔꯒ ꯅꯠꯇ꯭ꯔꯒꯅꯦ ꯃꯊꯪꯒꯤ ꯊꯥꯒꯨꯝꯕꯁꯤ ꯑꯗ ꯑꯗꯨꯝ ꯑꯩꯒꯤꯁꯨ ꯏꯁꯀꯣꯂꯥꯔꯁꯤꯞꯀꯨꯝꯕꯗ ꯆꯪꯉꯛꯀꯅꯦꯕ
ꯑꯩ ꯑꯦꯄ꯭ꯂꯥꯏ ꯇꯧꯕ ꯍꯧꯅꯍꯧꯗ꯭ꯔꯦꯕ ꯁ ꯂꯩꯗꯨꯒꯤ ꯇꯜꯂꯦ ꯄꯩꯁꯥ ꯂꯩꯗꯦ ꯍꯣꯏ ꯌꯥꯔꯦ ꯍꯦ ꯀꯩꯅꯣ ꯇꯧꯁꯦ ꯑꯩꯗꯣ ꯑꯩ ꯑꯦꯝꯃꯤꯔꯨꯗꯥꯛ ꯑꯗꯨ ꯆꯂꯁꯦ
ꯑꯄꯦ ꯁꯔꯦꯗꯨꯗꯤ
ꯀꯔꯤ ꯖꯨꯂꯥꯏ ꯈꯣꯅꯤꯅ
ꯑꯣ ꯀꯩꯗꯧꯉꯩ ꯂꯥꯛꯀꯅꯤꯕꯅꯣ ꯑꯣ ꯑꯣ ꯑꯗꯨꯗꯤ ꯂꯩꯕ ꯌꯥꯏ
ꯑꯁ ꯑꯦꯛꯖꯥꯝꯗꯣ ꯒꯦꯞ ꯂꯩꯃꯟꯕꯒꯤꯀꯣ ꯖꯨꯟꯗꯒꯤ ꯍꯟꯗꯛꯀꯤꯗꯤ ꯍꯟꯗꯛꯀꯤ ꯂꯥꯁ ꯖꯤꯞꯅꯥꯁꯇꯤꯛꯁꯅꯦꯕ ꯍꯟꯗꯛꯇꯤ ꯀꯦꯞꯅꯦꯦꯝꯃꯟꯕꯒꯤꯦꯀꯣ ꯖꯨꯂꯥꯏꯗ ꯍꯣꯏ
ꯑꯁ ꯅꯪꯗꯤ ꯑꯦꯝ ꯑꯦ ꯉꯥꯏꯅ ꯂꯣꯏꯔꯅꯤꯅꯦ ꯃꯩ ꯅꯪꯗꯣ ꯀꯁꯤ ꯅꯪ ꯅꯪꯗꯣ ꯀꯁꯤ ꯁꯕꯖꯦꯛ ꯈꯔ ꯂꯧꯕꯗꯣ ꯀꯔꯤꯔ ꯑꯗꯨꯗꯣ
ꯑꯩꯅ ꯄꯕꯂꯤꯛ ꯑꯗꯃꯤꯤꯟꯤꯁꯇ꯭ꯔꯦꯁꯟ
ꯀ ꯑꯣ ꯑꯦ ꯑꯦ ꯑꯁ ꯑꯥꯏ ꯑꯦ ꯑꯦꯁ ꯀ ꯑꯣꯏꯕꯤ ꯌꯥꯔꯅꯤ ꯀꯣ
ꯄꯅꯤꯡꯅꯦꯦ
ꯑꯣꯏꯕ ꯌꯥꯔꯅꯤ ꯑꯁ ꯏꯃꯥꯟꯅꯕꯤ ꯑꯥꯏ ꯑꯦꯁ ꯑꯣꯏꯔꯅꯤ ꯑꯣ ꯃꯩ ꯀ ꯑ ꯑꯗꯨ ꯑꯣꯏꯔꯁꯨ ꯑꯩꯅ ꯕꯦꯡ ꯐꯐꯝ ꯃꯉꯥꯅ ꯅꯪꯒꯤ ꯁꯦꯂꯔꯤꯗꯤ ꯑꯩꯉꯣꯟꯗ ꯂꯥꯛꯀꯦ
ꯆꯨꯝꯃꯦ ꯆꯨꯝꯃꯦ
ꯅꯪ ꯁꯣꯏꯗꯅ ꯂꯣꯟꯒꯨꯝꯕ ꯂꯧꯅꯤꯡꯒꯅꯦꯕ ꯑꯗꯨ ꯂꯣꯟꯣꯅꯤ ꯅꯪ ꯁꯣꯏꯗꯅ ꯂꯣꯟꯒꯨꯝꯕ ꯂꯧꯅꯤꯡꯒꯅꯦꯕ
ꯂꯥꯎꯗ꯭ꯔꯗꯤꯦ ꯀꯥꯔꯤꯅꯣ ꯅꯪ ꯂꯩꯥꯏꯔꯗꯤ
ꯐꯪꯅꯤ ꯊꯦꯛꯒ ꯂꯥꯛꯛꯕꯣ ꯅꯒꯅꯅꯣ ꯐꯤꯁꯒꯦꯔ ꯁꯀ꯭ꯌꯔꯤꯇꯤ
ꯀꯦ ꯃꯟ ꯄ꯭ꯔꯔꯣꯀꯦꯅꯤ
ꯎꯝ ꯁꯦꯀ꯭ꯌꯨꯔꯤꯇꯤ ꯑꯁꯤ ꯑꯝꯇ ꯂꯧꯊꯣꯛꯄꯤꯌꯨꯁ ꯁꯤ ꯑꯩ ꯈꯪꯗꯦ
ꯚꯥꯏꯁꯤꯡꯕ꯭ꯔꯣꯞ ꯑꯩ ꯀꯥꯎꯏ ꯃꯤꯡꯗꯨ ꯄꯜꯂꯦ
ꯀꯩꯅꯣ ꯚꯥꯏ ꯍꯥꯏꯕꯗꯤ ꯌꯥꯏꯅ ꯀꯅꯥꯒꯤ ꯃꯤꯡ ꯄꯜꯂꯤꯒꯦ ꯅꯪꯁꯨ ꯕꯥꯏꯗꯤ ꯃꯤꯡ ꯅꯠꯇꯦꯍꯦ ꯎꯝ
ꯑꯩꯈꯣꯏ ꯑꯩꯈꯣꯏ ꯀ꯭ꯂꯥꯁꯀꯤ ꯃꯃꯤꯡꯗꯤ ꯄꯟꯕꯇ ꯂꯩ ꯅꯍꯥꯟ ꯇꯧꯕꯗꯣ ꯃꯃꯤꯡ ꯄꯟꯒ꯭ꯔꯨ ꯍꯥꯏꯕꯅꯤꯅ
ꯍꯣꯏ ꯑ ꯈꯔꯝꯕ ꯂꯣꯔꯕꯣ
ꯋꯥ ꯉꯒꯟꯕꯗꯣ ꯋꯥꯡꯕꯗꯣ ꯈꯪꯗꯕ꯭ꯔꯣ ꯑꯩꯅ ꯍꯥꯟꯅ ꯁꯩꯀꯥꯎꯜ ꯊꯧꯕꯗꯣ ꯑꯗꯨꯗꯣ ꯑꯩꯅ ꯍꯥꯟꯅ ꯇꯧꯕꯗꯣ ꯍꯦ ꯅꯪꯉꯣꯟꯗ ꯍꯥꯏꯔꯛꯄꯗꯣ ꯍꯥꯟꯅ
ꯎꯝ
ꯁꯦꯀꯜ ꯊꯧꯕꯗꯣ ꯈꯪꯗ꯭ꯔꯣ ꯋꯥꯡꯉꯨꯔꯥ
ꯍꯒ ꯁꯥꯏꯀꯜ ꯊꯧꯕ ꯈꯪꯗ꯭ꯔꯤꯗꯗ ꯚꯥꯢ ꯑꯣ ꯍꯣꯏ ꯍꯣꯏ ꯍꯣꯏ ꯎꯝ ꯎꯝ ꯈꯪꯉꯦ ꯈꯪꯉꯦ ꯈꯪꯉꯦ
ꯅꯪ ꯇꯧꯕ ꯀꯥꯟꯗ ꯃꯥ ꯉꯦꯕꯀꯣ
ꯍꯣꯏ꯫
ꯃꯥꯅ ꯅꯨꯡꯁꯤꯗꯕꯁꯤꯡꯗꯣ ꯑꯗꯨꯖꯨ ꯃꯔꯝ ꯂꯩ꯫ ꯄꯡꯉꯥꯡꯥꯇ ꯉꯥꯡꯕ ꯑꯗꯨꯗꯨꯒꯤ ꯑꯗꯨꯗꯒꯤ ꯎꯝ꯫ ꯀꯣꯜꯗꯣ ꯈꯔ ꯇꯧꯈ꯭ꯔꯕꯅꯦꯕ
ꯑꯣ ꯃꯥ ꯑꯗꯨꯝ ꯇꯧꯕ ꯌꯥꯗ꯭ꯔꯦ꯫
ꯍꯥꯏꯗꯤ ꯎꯝ ꯈꯠꯇꯧꯅꯤꯅ ꯐꯪꯗ꯭ꯔꯦꯗꯅ꯫
ꯑꯣ꯫
ꯑꯗꯒꯤ ꯑꯩ ꯃꯉꯣꯟꯗ ꯍꯥꯏꯔꯦ ꯃꯆꯥ ꯑꯩ ꯍꯥꯏꯗꯤ ꯍꯥꯏꯅꯤ
ꯎꯝ ꯎꯝ ꯎꯝ ꯎꯝ ꯇꯧꯔꯕꯅꯦ ꯎꯝ
ꯀꯔꯟ ꯌꯥꯝ ꯇꯥꯕꯅꯦ ꯑꯗꯨꯁꯨ ꯑꯁ ꯀꯔꯟ ꯇꯥꯈ꯭ꯔꯗꯤ ꯈꯨꯇꯥꯗ ꯀꯛꯈ꯭ꯔꯣ꯫ ꯑꯗꯨꯒ ꯑꯃꯨꯛ ꯇꯥꯔꯛꯑꯣ ꯄꯥꯝꯃꯨꯢ꯫